ꯃꯨ ꯇꯔꯕꯣ ꯅꯃ ꯇꯥꯔꯝꯕꯣ ꯍꯜꯂꯣ
ꯍꯜꯂꯣ
ꯍꯜꯂꯣ ꯑꯣ ꯇꯥꯔꯦ ꯇꯥꯔꯦ ꯆꯥꯛꯆꯥꯥꯔꯝꯃꯣ ꯇꯥꯏꯅꯦ ꯆꯥꯛ ꯆꯥꯔ ꯕꯥ ꯇꯥꯏꯌꯦ ꯆꯪꯁꯔ
ꯍꯃ
ꯇꯥꯏ ꯍꯥꯏꯔꯒ ꯇꯥꯗꯔꯣ
ꯇꯔ
ꯇꯥꯗꯔꯣ ꯇꯥꯏꯃꯕ ꯆꯥꯛ ꯆꯥꯔꯕꯣ
ꯆ ꯆꯥꯔꯕꯣ
ꯆꯥꯔꯤ ꯅꯪ ꯀꯥꯝꯕ ꯍꯥꯏꯕ
ꯇꯥꯔꯦ ꯇꯥꯔꯔꯕ ꯑꯦꯆꯥ ꯀꯌꯥ ꯇ ꯐꯅꯤ
ꯑꯁ ꯇꯨꯃꯤꯟꯅ ꯂꯩ ꯑꯗꯨꯝ ꯀꯩꯗꯧ ꯂꯩꯔꯨꯒꯦ ꯑꯩ ꯁꯥꯎ ꯂꯥꯎꯅꯤꯡꯉꯛꯀꯅꯤ ꯅꯪ ꯀꯩꯁꯪꯖꯔꯕ
ꯉꯁꯤꯗꯤ ꯃꯥꯁꯣꯟꯅ ꯌꯦꯟ ꯆꯥꯖꯦꯅ ꯌꯦꯟ ꯑꯣꯏꯅ ꯆꯥꯔꯦ
ꯍꯥꯎꯕ꯭ꯔ
ꯑꯥꯎ
ꯃꯥ ꯅꯨꯄꯤ ꯑꯃꯗ ꯂꯩꯍꯋꯏ ꯀꯁꯦ ꯀꯣꯜꯗꯧꯔꯗꯤ ꯈꯪꯗꯕꯅꯤꯅꯦ
ꯑꯩꯁꯨ ꯆꯥꯛ ꯑꯇꯣꯞꯄꯒ ꯇꯧꯔꯀꯦꯅ ꯇꯧꯔꯛꯑꯝꯕꯅꯤꯗ
ꯎꯝ ꯇꯧꯔꯀꯦ ꯇꯧꯔꯛꯑꯝꯗꯣꯏꯅꯦ ꯑꯩꯅ ꯇꯧꯔꯛꯏꯗꯣ
ꯑ ꯑꯥ
ꯑꯗꯨ ꯤꯂꯛꯄ ꯆꯠꯀꯦꯈꯤꯕ ꯍꯥꯏꯁꯦ ꯑꯗꯨꯃꯥꯏꯅ ꯚ ꯂꯣꯏ ꯈꯥꯎꯝꯅꯦ ꯍꯧꯖꯤꯛꯀꯥꯟꯗꯤ ꯀꯥꯎꯔꯝꯃꯅꯤ ꯑꯩꯍꯥꯛꯁꯦ
ꯈꯥꯎꯥꯎꯒꯦꯗ ꯖꯟ ꯟꯖꯟ ꯀꯩꯅꯣ
ꯑꯩꯁꯨ ꯆꯥ ꯊꯣꯡꯕꯗ ꯉꯥꯏꯔꯝꯃꯦ ꯇꯥꯃꯣꯗ ꯀꯣꯜ ꯇꯧꯒꯦ ꯀꯣꯜ ꯂꯤ ꯐꯦꯡꯉꯃꯒ ꯑꯉꯥꯡ ꯅꯣꯏ ꯊꯨꯝꯍꯜꯂꯝꯃꯦ ꯅꯅ ꯈꯣꯟꯊ ꯑꯗꯣ ꯑꯉꯥꯡꯁꯤꯡꯒꯤ ꯑꯦꯠꯃꯤꯁꯟ ꯇꯧꯕ ꯃꯇꯝꯁꯨ ꯌꯧꯔꯦ ꯑꯗꯣ ꯄꯩꯁꯥꯗꯣ ꯅꯣꯏ ꯏꯃꯥꯖꯣ ꯅꯛꯄꯤꯔꯕꯣ ꯀꯃꯥꯏ ꯇꯧꯔꯒꯦ
ꯑꯩ ꯍꯥꯏꯈ꯭ꯔꯕꯅꯦ ꯍꯪꯆꯤꯠꯇꯣ ꯑꯗꯨꯗ ꯄꯤꯔꯒꯦꯅ ꯍꯥꯏꯔꯛꯄꯅꯦ ꯑꯗꯨꯗ ꯀꯥꯞꯄꯛꯑꯒꯦ ꯑꯩ
ꯑꯕ ꯑꯗꯨ ꯑꯣꯏꯩꯁꯨꯁꯨ ꯀꯩꯅꯣꯒꯤ ꯏꯆꯦ ꯑꯃ ꯂꯨꯍꯣꯡꯒꯗꯕꯗꯣ ꯑꯩꯣꯏ ꯃꯈꯥ ꯊꯥꯡꯃꯤ ꯆꯦꯜ ꯂꯣꯡꯒꯗꯕ ꯑꯗꯨꯒꯤꯁꯨ ꯁꯦꯠꯅꯉꯥꯏ ꯐꯤꯔꯣꯜꯁꯨ ꯑꯝꯐꯥꯎ ꯂꯩꯇꯦ ꯑꯗꯨꯗꯣ ꯑꯍꯟꯕ ꯑꯍꯟꯕ ꯑꯝꯇ ꯂꯩꯒꯦ ꯇꯧꯕꯅꯦꯕ ꯑꯗꯨ ꯌꯥꯒꯗ꯭ꯔꯣ ꯄꯩꯁꯥꯗꯨꯣ ꯈꯣꯟꯅꯒꯗ꯭ꯔꯥ
ꯀꯅꯥꯅꯤ
ꯑꯗꯨ ꯇꯥꯃꯣꯒꯤꯁꯨ ꯀꯩꯀꯩꯅꯣ ꯁꯤꯟꯅꯗꯧꯕ ꯑꯗꯨ ꯁꯤꯖꯤꯟꯅꯔꯣ ꯑꯗꯨꯗꯨꯒ ꯇꯥꯃꯣꯅ ꯍꯥꯏꯗꯤ ꯂꯦꯡꯉꯨꯗꯕꯗꯣ
ꯎꯝ
ꯑꯗꯨꯗ ꯑꯣꯏꯅ ꯀꯥꯞꯄꯣ ꯑꯗꯣ ꯑꯩꯉꯣꯟꯗꯁꯨ ꯄꯩꯁꯥ ꯈꯔꯕꯨꯗꯤ ꯂꯩꯕ ꯑꯗꯣ ꯑꯉꯥꯡꯁꯤꯡꯒꯤ ꯁꯨꯝ ꯃꯣꯏ ꯂꯩꯅꯨꯡ ꯂꯩꯕ ꯈꯣꯠꯄ ꯑꯦꯠꯃꯤꯁꯟ ꯍꯧꯕ ꯇꯧꯗꯣꯏꯅꯦꯅꯅ ꯑꯗꯨꯒꯤꯁꯦ ꯑꯩꯅ ꯈꯔ ꯀꯥꯛꯄꯅꯦꯕ
ꯑꯣ
ꯉꯥꯏꯍꯥꯛ ꯃꯔꯨꯞ ꯐꯪꯕꯗꯣ
ꯎꯝ
ꯍꯥꯏꯗꯤ ꯃꯔꯨꯞ ꯑꯃ ꯌꯥꯎꯋꯦ ꯍꯥꯏꯗꯅ ꯇꯥꯃꯣ ꯅꯍꯅ ꯎꯝ ꯍꯣꯏꯁꯨ ꯇꯧꯔ ꯎ ꯍꯣꯏꯗꯣ ꯀꯣꯟ ꯍꯥꯏꯔꯛꯑꯣ ꯌꯥꯔꯦ ꯃꯔꯨꯞ ꯑꯃ ꯐꯪꯕꯗꯣ ꯑꯩꯅ ꯑꯗꯨꯗꯣ ꯍꯥꯏꯅ ꯌꯥꯎꯏꯦ ꯈꯣꯠꯂꯦ ꯍꯥꯏꯗꯅ ꯑꯗꯨ ꯐꯪꯉꯦꯕ ꯄꯩꯁꯥꯕꯨꯗꯤ ꯌꯥꯝꯗꯦ ꯌꯥꯝꯕꯕꯨꯗꯤ ꯑꯗꯨ ꯑꯗꯨꯒꯤ ꯄꯩꯁꯥꯗꯣ ꯈꯔꯕꯨꯗꯤ ꯑꯩꯅ ꯇꯨꯡꯁꯤꯟꯖꯕꯅꯦꯕ ꯀꯩꯗꯧꯔꯤꯅꯣ ꯅꯪꯕ
ꯑꯩꯁꯨ ꯆꯥꯛ ꯇꯣꯛꯇꯉꯥꯏꯗꯤ ꯐꯣꯟ ꯇꯧꯁꯤꯔꯅ ꯇꯧꯔꯛꯑꯝꯕꯅꯤ ꯅꯪꯅ ꯇꯧꯔꯛꯄ ꯆꯞ ꯆꯥꯅꯔꯦ
ꯀꯩꯗꯧꯔꯤꯅꯣꯕꯗꯣ ꯍꯥꯏꯗꯤ ꯆꯥꯇꯣꯛꯑꯒ ꯇꯨꯝꯅꯤꯡꯉꯕ꯭ꯔꯕ ꯅꯪ
ꯑꯃꯝꯕꯅꯤꯗ ꯃꯩ ꯇꯦꯛꯑꯝꯕꯅꯤ ꯁꯤꯗꯗꯤ ꯏꯪꯉꯦꯕ
ꯎꯝ ꯑꯗꯨꯝꯣꯛ ꯁꯤꯗꯁꯨ ꯏꯪꯕ ꯍꯥꯏꯁꯦ ꯣꯔꯥ ꯑꯣꯏꯅꯗꯤ ꯏꯪꯗꯦ
ꯎꯝ
ꯅꯣꯡꯕꯨꯗꯤ ꯈꯔ ꯆꯨꯈꯤꯕꯒꯤ ꯉꯁꯥꯏ ꯈꯔ ꯀꯩꯅꯣ ꯇꯧꯈꯤꯕꯗꯣ ꯑꯗꯨ ꯃꯉꯥꯏꯔꯦ ꯑꯗꯣ ꯑꯉꯥꯡꯁꯤꯡꯁꯨ ꯑꯩꯅ ꯏꯪꯉꯅꯤꯅ ꯑꯩꯅ ꯇꯨꯝꯍꯟꯈ꯭ꯔꯦꯕ ꯃꯣꯏꯗꯣ ꯑꯗꯨꯗꯩ ꯈꯔ ꯇꯥꯛꯄꯤꯔꯝꯃꯦ ꯑꯩꯅ ꯏꯪꯍꯟꯒꯅꯨꯒꯣ ꯅꯁꯥ ꯅꯨꯡꯗ ꯅꯥꯅꯤ ꯑꯃ ꯑ
ꯎꯝ
ꯇꯥꯗ꯭ꯔ
ꯎꯝ
ꯥꯅꯤꯕ ꯅꯁꯥꯗꯣ ꯑꯃꯨꯛ ꯏꯪꯍꯟꯒꯅꯕ ꯂꯪꯐꯩꯗꯒ ꯂꯩꯔꯦ ꯀꯔꯝ ꯀꯥꯟꯗ ꯊꯣꯛꯂꯛꯇꯣꯏꯅꯣ ꯅꯪꯗꯤ ꯑꯩ ꯉꯍꯥꯛꯇ ꯀꯔꯝ ꯀꯥꯟꯗ ꯅꯧꯕ ꯂꯥꯛꯇꯣꯏꯕ
ꯑꯩꯁꯦ ꯊꯥ ꯑꯅꯤ ꯑꯗꯨꯃꯥꯏꯅ ꯑꯣꯏꯅꯤ ꯍꯨꯏꯗꯤ ꯀꯨꯌꯥꯔꯣꯏꯗ
ꯋꯥꯠꯂꯤꯌꯦ ꯑꯗꯨꯗꯤ ꯅꯆꯥꯅ ꯃꯔꯣꯜ ꯑꯃ ꯂꯝ ꯍꯦꯟꯕ ꯍꯦꯟꯕ ꯍꯦꯟꯅ ꯌꯥꯝ ꯁꯥꯟꯅꯕ ꯆꯠꯈ꯭ꯔꯦ ꯃꯤꯒ ꯑꯃꯨꯛ ꯈꯠꯅꯔ ꯂꯥꯛꯅꯤꯗ ꯉꯥ ꯂꯩꯔꯒ ꯀꯞꯄ ꯑꯃꯨꯛ ꯂꯥꯛꯑꯅꯤꯅ ꯁꯦꯟꯅꯕ ꯈꯨꯋꯥ ꯑꯃ ꯃꯄꯥꯥꯟ ꯂꯧꯕ꯭ꯔꯥ ꯈꯪꯗꯦ ꯃꯄꯥꯁꯦ ꯄꯤꯛꯏ ꯆꯀ꯭ꯔꯤ ꯐꯠꯂꯛꯇꯕ꯭ꯔꯥ ꯈꯪꯗꯦ ꯏꯃꯥꯅ ꯑꯃ ꯇꯝꯃꯦ ꯅꯪ
ꯅꯪ ꯅꯨꯄꯥꯁꯦ ꯆꯥꯛꯀ꯭ꯔꯤ ꯐꯠꯇꯕꯅꯤ ꯈꯣꯠꯇꯕꯅꯤ ꯃꯥꯏ ꯑꯉꯥꯡ ꯑꯣꯏꯔꯤꯉꯩꯗ ꯌꯥꯝ ꯐꯌꯦ ꯑꯗꯨꯕꯨꯗꯤ ꯇꯥꯃꯣ ꯇꯥꯗ꯭ꯔꯣ